ꯇꯔꯨꯛ
ꯆꯥꯕꯅ ꯂꯣꯏꯔꯦ ꯅꯪꯒꯤ ꯈꯣꯟꯖꯦꯜ ꯈ ꯉꯥꯏꯔꯦ ꯑꯩꯒꯤ ꯅꯥ ꯀꯣꯟꯗ ꯅꯜꯂꯤꯁꯦ
ꯇꯥꯥꯎꯅ ꯇꯥꯕꯅ
ꯑ ꯍꯣꯔꯦꯟ ꯅꯪꯒꯤ ꯇꯝꯕꯒꯤ ꯀꯩ ꯍꯥꯏꯁꯤꯔꯦ ꯁ꯭ꯀꯨꯜ ꯃꯤꯡꯗ ꯍꯥꯏꯌꯨ ꯄꯥꯏꯁꯨ ꯄꯍꯁꯤꯗ ꯁꯤꯗꯤ ꯍꯥꯏꯕ ꯌꯥꯗꯦ
ꯍ ꯍꯣꯔꯦꯟ ꯀꯩꯅꯣ ꯆꯥ ꯊꯛꯑꯒ ꯍꯥꯏꯔꯁꯦ
ꯍꯣꯏ ꯍꯣꯏ ꯐꯠꯖꯠꯅꯀꯣ ꯑꯗꯨ
ꯣ ꯀꯣꯐꯤꯔꯥ ꯀꯩꯔꯥ ꯑꯃ ꯊꯥꯛꯑꯒ ꯍꯥꯏꯔꯁꯦ
ꯀꯒ ꯍꯥꯏꯥꯏꯔꯒꯦ ꯍꯣꯏ ꯑꯗꯨꯅꯤ ꯍꯧꯖꯤꯛꯇꯤ ꯀꯣꯐꯤ ꯆꯥ
ꯑꯩ ꯏꯃꯥꯕꯤ ꯊꯀꯣ ꯅꯍꯥꯗꯣ ꯅꯨꯃꯤꯠ ꯑꯃꯁꯦ ꯌꯥꯝ ꯁꯥꯏꯌꯦꯕ
ꯍꯥꯏ
ꯁꯥꯕꯒꯤ ꯑꯩꯅ ꯑꯩꯒꯤ ꯏꯁꯇꯦꯇꯁꯇ ꯑꯗꯨꯝ ꯑꯗꯨꯝ ꯍꯥꯏꯕꯅꯦꯕꯀꯣ ꯑꯁ ꯁꯥꯕꯅ ꯂꯩꯕ ꯉꯝꯗ꯭ꯔꯦ ꯍꯥꯏꯅ ꯍꯥꯏꯑꯌꯦꯕ ꯑꯗꯨ ꯏꯃꯥꯟꯅꯕꯤꯅꯦ ꯏꯁꯤꯡ ꯑꯁꯥ ꯑꯊꯥ ꯗꯤ ꯏꯪꯉꯦ ꯍꯥꯏꯌꯦꯦ ꯑꯗꯨꯕꯨ ꯌꯥꯕ꯭ꯔꯣ
ꯎꯝ ꯀꯗꯥ
ꯏꯁꯤꯡ ꯑꯁꯥꯕ ꯊꯛꯑꯗꯤ ꯏꯪꯉꯦ ꯍꯥꯏꯅ ꯍꯥꯏꯔꯛꯄꯣ ꯑꯦ ꯀꯥꯏꯔꯤ ꯁꯤꯕꯨ ꯊꯥ ꯆꯠꯄ ꯌꯥꯕ ꯋꯥꯔꯣꯏꯅꯦ ꯍꯥꯏꯔꯦ ꯑꯁꯦꯡꯕꯅꯦ ꯇꯧꯊꯣꯛꯑꯣ ꯅꯪ ꯇꯧꯗ ꯇꯧꯗ꯭ꯔꯗꯤ ꯈꯪꯉꯣꯏ ꯍꯥꯏꯔꯁꯨ ꯁꯃꯟꯗꯒꯤ ꯊꯛꯄ ꯀꯤꯌꯦꯦ
ꯈꯪꯗꯦ ꯑꯗꯨꯗꯤ ꯑꯩ ꯇꯧꯕ ꯉꯝꯃꯣꯏꯗ
ꯑꯗꯨꯕꯨ ꯈꯪꯅꯤ ꯈꯪꯅꯤꯀꯣ ꯑꯩꯗꯤ ꯊꯥꯛꯀ ꯊꯥꯛ
ꯎꯝ ꯑꯩꯁꯨ ꯊꯥꯛꯇ ꯑꯦꯇꯩ ꯈꯨꯗꯤ
ꯑꯗꯨꯕꯨ ꯁꯥꯕ ꯃꯇꯝꯗ
ꯑ ꯀꯕ
ꯌꯥꯔꯣꯏꯗ ꯍꯥꯏꯕꯗꯤ ꯍꯧꯖꯤꯛꯀꯕ ꯊꯥꯕ ꯃꯇꯝꯗ ꯏꯁꯤꯡ ꯊꯥꯕ ꯦ ꯑꯗ
ꯑꯗꯨꯏꯅꯦ ꯑꯁꯤ ꯁꯥꯏꯌꯦ ꯍꯥꯏꯅ ꯂꯩꯕ ꯀꯥꯟꯗ ꯑꯃꯨꯛꯀ ꯑꯁꯥꯕ ꯊꯛꯆꯤꯜꯂꯛꯑꯗꯤ ꯁꯣꯏꯔꯣꯏꯗ꯭ꯔꯣꯕ
ꯍ ꯑꯗꯨ ꯑꯗꯨꯅꯤ ꯑꯗꯨꯅꯤ ꯃꯥꯏꯗ ꯄꯤꯇ꯭ꯔꯣ ꯊꯝꯕ ꯌꯥꯗꯔꯤꯕ ꯑꯗꯨꯒꯤꯅꯤ
ꯑꯗꯨꯗꯤ ꯅꯪ ꯅꯍꯥꯟꯒꯤ ꯁꯨꯝ ꯁꯨꯝ ꯍꯦꯟꯅ ꯍꯦꯟꯅ ꯁꯥꯕꯗ ꯉꯥꯏꯔꯦꯕ
ꯍ ꯍꯣꯏ
ꯅꯪ ꯅꯪ ꯑꯩꯈꯣꯏ ꯔꯣꯝꯗꯣ ꯁꯥꯔꯝꯒꯅꯤ ꯍꯥꯏꯌꯦꯅ ꯑꯗꯣ ꯑꯩꯈꯣꯏꯗꯤ ꯉꯔꯥꯡ ꯅꯨꯡꯗꯥꯡ ꯏꯪꯉꯦ ꯑꯗꯨ ꯑꯩ ꯐꯤ ꯐꯤꯗꯣ ꯆꯨꯞꯄꯒ ꯇꯨꯝꯃꯤꯅꯦ ꯐꯤ ꯏꯜꯂꯒ ꯇꯨꯝꯕꯅꯦ
ꯖꯥ ꯖꯥꯅꯤꯅꯀꯣ ꯑꯩꯁꯦ
ꯃꯔꯛꯇꯗꯤ ꯌꯥꯝ ꯁꯥꯕꯁꯨ ꯃꯔꯁꯨ ꯌꯥꯝ ꯉꯔꯥꯡꯗꯤ ꯏꯪꯉꯦꯕ
ꯍ
ꯑꯥ ꯍꯧꯖꯤꯛꯁꯨ ꯐꯦꯟ ꯊꯥꯕꯒꯤ ꯑꯗꯨꯝ ꯏꯪꯉꯦ
ꯀꯔꯤꯒꯤꯅꯣ ꯈꯣꯏ ꯁꯨꯃꯥꯏꯅ ꯇꯧ ꯑꯩꯁꯨ ꯑꯁ ꯍꯥꯏꯕꯗꯤ ꯑꯩꯈꯣꯏ
ꯑꯩ ꯐꯥꯝꯅꯗꯦꯀꯣ
ꯍꯣꯏ ꯅꯣꯡꯁꯦ ꯀꯟꯅ ꯆꯨꯔꯗꯤ ꯍꯥꯏꯕꯁꯦ ꯄꯨꯡ ꯑꯅꯤ ꯑꯍꯨꯝꯒꯨꯝꯕ ꯃꯗꯛ ꯆꯨꯔꯗꯤ ꯍꯣꯏ ꯈꯔ ꯏꯪꯉꯤ ꯑꯗꯨꯕꯨ ꯉꯁꯤ ꯑꯌꯨꯁꯦ ꯃꯝꯂꯒ ꯃꯝꯂꯒ ꯂꯩ ꯑꯗꯨꯕꯨ ꯍꯧꯖꯤꯛꯁꯦ ꯑꯁ ꯌꯥꯝꯅ ꯅꯨꯡꯁꯤꯈ꯭ꯔꯕ ꯌꯥꯝꯅ ꯐꯖꯕ ꯅꯨꯡꯁꯥ ꯑꯃꯈꯛ ꯊꯣꯛꯂꯛꯑꯦ
ꯑꯩ ꯍꯧꯖꯤꯛ ꯑꯩꯈꯣꯏ ꯑꯩꯈꯣꯏꯗꯤ ꯅꯨꯡꯗꯥꯡꯗ ꯁꯥꯕꯅꯦ ꯃꯔꯛꯇꯗꯤ ꯑꯗꯨꯕꯨ ꯅꯨꯡꯊꯤꯟꯜꯗꯤ ꯁꯨꯡꯁꯥ ꯁꯥꯗꯩ ꯑꯃꯨꯛꯀ ꯒ꯭ꯔꯥꯎꯟ ꯐ꯭ꯂꯣꯔ ꯂꯩꯁꯤꯜꯂꯦ ꯐꯦꯟ ꯊꯥꯔꯦꯀꯣ ꯑ ꯑꯩꯈꯣꯏꯒꯤ ꯍꯣꯏ ꯑꯩꯈꯣꯏꯒꯤ ꯌꯨꯝꯒꯤ ꯃꯅꯤꯡ ꯃꯃꯥꯡꯗ ꯎ ꯄꯥꯝꯕꯤꯒꯤ ꯎ ꯄꯥꯝꯕꯤ ꯉꯥꯛꯇꯅꯦꯕ ꯑꯗꯨꯁꯨ ꯄꯤꯒꯤ ꯖꯨꯄꯤꯒꯤ ꯎꯕꯟꯗꯤ
ꯑꯗꯨꯒꯤꯅꯤ ꯑꯗꯨ ꯌꯨꯄꯤꯗꯨ ꯅꯪ ꯆꯥꯕ ꯐꯪꯒꯅꯤ ꯅꯨꯡꯁꯤꯠꯁꯨ ꯐꯪꯒꯅꯤ
ꯍꯣꯏ ꯐꯔꯕꯅꯦꯗ
ꯈ꯭ꯋꯥꯏꯒꯤ ꯐꯖꯕ ꯗꯥꯎ ꯍꯥꯏꯕ ꯅꯪꯈꯤꯅꯤꯗ
ꯈꯪꯗꯦꯅꯦ ꯑꯩꯒꯤ ꯑꯣꯏꯔꯁꯤ ꯆꯔ ꯅꯪꯒꯤꯁꯨ ꯅꯣꯏ ꯔꯣꯝꯗ ꯄꯥꯕꯤꯒ ꯑꯝꯇ ꯍꯧꯗ꯭ꯔꯣ
ꯍꯋꯦ ꯑꯗꯣ ꯑꯩꯈꯣꯏꯗꯤ ꯀ ꯍꯥꯏꯁꯦ ꯑꯩꯈꯣꯏꯒꯤ ꯕꯤꯜꯗꯤꯡꯒꯤꯀꯣ ꯑꯩꯈꯣꯏꯒꯤ ꯑꯦꯔꯤꯌꯥꯗ ꯑꯩꯅ ꯂꯩꯕ ꯕꯤꯜꯗꯤꯡꯁꯤ ꯈ꯭ꯋꯥꯏꯗꯒꯤ ꯋꯥꯡꯕꯅꯦꯕ
ꯑꯁ ꯁꯋꯥꯔꯃꯅꯤ
ꯌꯥꯝ ꯋꯥꯏ ꯑꯩꯈꯣꯏ ꯂꯥꯏꯕꯁꯦ ꯑꯃ ꯑꯅꯤ ꯑꯍꯨꯝ ꯃꯔꯤ ꯃꯉꯥ ꯇꯔꯨꯛ ꯉꯥꯏꯈꯣ ꯑꯗꯨꯒ ꯑꯃꯨꯛꯀ ꯑꯦꯔꯣꯄ꯭ꯂꯦꯟ ꯂꯥꯛꯑꯒ
ꯐꯔꯦ ꯌꯦꯡꯉꯣ ꯌꯦꯡꯊꯣꯛꯑꯣ ꯑꯦꯔꯣꯄ꯭ꯂꯦꯟꯗꯤ ꯌꯦꯡꯊꯣꯛꯀꯗꯕꯅꯦ
ꯑꯗꯨꯅꯦ ꯑꯗꯣ ꯑꯩ ꯂꯩ ꯒꯤ ꯐ꯭ꯂꯣꯔꯁꯦ ꯐꯥꯏꯚ ꯐ꯭ꯂꯣꯔꯅꯦꯕꯀꯣ
ꯍꯣꯏ ꯑꯁ
ꯑꯗ ꯑꯗꯨ ꯁ ꯀꯨꯝꯕ ꯑꯗꯨꯒ ꯆꯠꯄ ꯑꯗꯨꯗꯗꯤ ꯀꯩꯁꯨ ꯀꯥꯔꯦ ꯑꯗꯨꯕꯨ ꯒ꯭ꯌꯥꯁ ꯊꯅ ꯄꯣꯕ ꯆꯥꯈꯤ ꯕꯦꯛꯀꯨꯝꯕꯗꯣ ꯄꯨꯔꯒ ꯀꯥꯈꯥꯏꯄꯁꯦ ꯑꯁ ꯌꯥ ꯋꯥꯕꯅꯤꯁꯤ
ꯑꯥ ꯑꯗꯨꯃꯥꯏꯅ ꯇꯧꯔꯝꯅꯦ ꯑꯩꯈꯣꯏꯗꯤ ꯍꯧꯖꯤꯛ ꯏꯆꯦ ꯑꯩꯈꯣꯏꯅ ꯏꯁꯤꯡ ꯂꯧꯧꯔꯤꯗꯣ ꯑꯩꯈꯣꯏ ꯌꯨꯝꯗꯒꯤ ꯈꯣꯡꯀꯥꯞꯁꯦ ꯇꯔꯥꯗꯤ ꯁꯨꯑꯦ ꯑꯗꯨꯕꯨ ꯏꯁꯤꯡ ꯖꯥꯔꯗꯣ ꯈꯔ ꯆꯥꯎꯕꯅꯦ ꯑꯩꯈꯣꯏ ꯊꯥꯡꯕ ꯉꯝꯗꯦꯕ ꯑꯗꯣ ꯃꯤ ꯊꯥꯡꯍꯜꯜꯂꯤꯅꯦ ꯂꯨꯄꯥ ꯀꯨꯟ ꯀꯨꯟ ꯄꯤꯔꯒꯌꯥꯝ
ꯂꯨꯄꯥ ꯀꯨꯟ ꯈꯛꯅꯦꯕꯀꯣ
ꯑꯁ ꯀꯨꯟꯁꯨ ꯌꯥꯝꯃꯦ ꯌꯥꯝ ꯅꯛꯄꯅꯦ ꯄꯩꯁꯥ ꯋꯥꯔꯀꯥꯟꯗ ꯀꯥꯏ
ꯑꯗꯨꯗ ꯆꯨꯝꯃꯦ ꯑꯗꯨꯗꯕꯣ ꯃꯐꯝ ꯑꯃ
ꯃꯥꯗꯤꯦ ꯑꯦꯁꯦ ꯏꯁꯤꯡꯒꯤ ꯃꯃꯜꯗꯨꯗꯤ ꯀꯩꯅꯣꯅꯦꯕ ꯏꯁꯤꯡꯒꯤ ꯃꯃꯜꯗꯨꯗꯤ ꯂꯨꯄꯥ ꯌꯥꯡꯈꯩ ꯀꯣ ꯊꯥꯡꯕꯒꯤꯅ ꯀꯨꯟ ꯑꯗꯨꯗꯤ ꯀꯌꯥ ꯇꯥꯔꯦ ꯑꯗꯨꯃꯥꯏꯅ ꯍꯥꯏꯕ ꯕ
ꯑꯣ ꯑꯗꯨ ꯗꯨꯀꯥꯟꯗꯒꯤ ꯅꯪꯒꯤ ꯌꯨꯝ ꯐꯥꯎ ꯅꯨꯄꯥ ꯑꯃꯅ ꯑꯗꯨ ꯍꯥꯏꯁꯤꯅ ꯊꯥꯡꯕꯤꯕꯒꯤ ꯃꯃꯜꯗꯣ
ꯀꯨꯟꯂ ꯀꯍꯣꯏ
ꯑꯣ ꯑꯣ
ꯑꯗꯨ ꯌꯥꯝ ꯅꯥꯛꯑꯦꯕꯀꯣ ꯈꯣꯡꯀꯥꯞ ꯍꯥꯏꯗꯤ ꯑꯗꯨꯝ ꯈꯣꯡꯀꯥꯞ ꯀꯨꯏꯗꯦ ꯑꯗꯨꯕꯨ ꯅꯨꯄꯤ ꯑꯣꯏꯕꯒꯤ ꯊꯥꯡꯕ ꯉꯝꯅꯕꯗꯣ
ꯍꯣꯏ ꯁꯤꯟꯇꯦꯁꯀꯨꯝꯕ꯭ꯔꯥ ꯑꯗꯨꯒ
ꯅꯠꯇꯦ ꯅꯠꯇꯦ ꯖꯥꯔꯒꯤ ꯏꯁꯤꯡ ꯍꯥꯏꯅ ꯑꯃꯨꯛ ꯑꯗꯨꯝ ꯑꯩꯈꯣꯏꯅꯁꯤꯡ ꯂꯩꯕ ꯀꯥꯟꯗ ꯑꯗꯨꯝ ꯌꯥꯡꯈꯩ ꯌꯥꯡꯈꯩ ꯄꯤꯕꯒꯤꯗ ꯈꯪꯉꯦꯀꯣ ꯑꯗꯨ ꯇꯧꯔꯤꯅꯦꯕ ꯑꯗꯨꯁꯨ ꯑꯩꯈꯣꯏ ꯏꯆꯦꯁꯨ ꯑꯩꯁꯨ ꯏꯁꯤꯡ ꯌꯥꯝ ꯊꯛꯒꯠꯂꯦꯕꯀꯣ ꯑꯗꯨꯒꯤ ꯅꯨꯃꯤꯠ ꯑꯃꯗ ꯑꯩꯈꯣꯏꯅꯤꯅ ꯂꯤꯇꯔ ꯃꯤ ꯑꯃꯅ ꯑꯍꯨꯝꯒꯨꯝꯕꯒꯤ ꯆꯥꯡ ꯊꯛꯑꯦꯕ ꯃꯥꯏ ꯑꯣꯏꯕꯒꯤ ꯍꯥꯏꯗꯤ ꯍꯛꯆꯥꯡ ꯐꯅꯤꯡꯉꯥꯏ ꯊꯥꯛꯏꯅꯦ
ꯍꯣꯏ ꯗꯣꯛꯇꯔꯁꯤꯡꯁꯨ ꯍꯥꯏꯌꯦꯕꯀꯣ ꯈ꯭ꯋꯥꯏꯗꯒꯤ ꯐ꯭ꯔꯤ ꯑꯣꯏꯕ ꯌꯦ ꯁꯤꯤꯗꯥꯥ ꯍꯥꯏꯕꯤ ꯏꯁꯤꯡꯅꯤ ꯍꯥꯏꯅ ꯍꯥꯏꯕꯀꯣ ꯑꯗꯨꯅ
ꯏꯁꯤꯡ
ꯏꯁꯤꯡꯗꯤ ꯊꯥꯛꯀꯗꯧꯒꯅꯤꯉ
ꯑꯩꯈꯣꯏꯗ ꯏꯁꯤꯡꯗꯣ ꯀꯩꯅꯣꯝꯃ ꯃꯍꯥꯎ ꯃꯅꯝ ꯊꯣꯛꯅꯤꯡꯉꯥꯏ ꯑꯃꯨꯛ ꯑꯩꯈꯣꯏ ꯉꯔꯥꯡ ꯂꯩꯌꯦꯕꯀꯣ
ꯍꯣꯏ
ꯆꯇ ꯂꯩꯔꯒ ꯍꯥꯞ ꯊꯄꯒꯤ ꯍꯣꯔꯦꯟ ꯊꯥꯕꯤꯒꯦ ꯅꯪꯁꯨ ꯂꯩꯔꯦ ꯊꯛꯑꯣ ꯑꯗ ꯅꯪ ꯅꯣꯏꯒꯤ ꯕꯣꯇꯜꯗ ꯍꯥ ꯇꯧꯗꯕꯅꯦꯕ ꯑꯗꯣ ꯑꯣ ꯍꯛꯆꯥꯡꯁꯨ ꯌꯥꯝ ꯐꯕꯅꯦꯕꯀꯣ
ꯗꯨꯀꯥꯟꯒꯨꯝꯕꯗ ꯂꯩꯒ꯭ꯔꯥ ꯑꯗꯨꯒ ꯐꯥꯔꯃꯥꯁꯤꯒꯨꯝꯕꯗꯔꯣ
ꯅꯠꯇꯦ ꯅꯠꯇꯦ ꯅꯠꯇꯦꯔ ꯗꯨꯀꯥꯟꯒꯤꯅꯦꯕ ꯑꯗꯨꯝ ꯆꯥ ꯆꯥꯛꯍꯥꯎꯒꯤ ꯇꯥꯏꯞꯇ ꯆꯥꯒꯤ ꯃꯅꯝ ꯈꯔ ꯅꯨꯡꯁꯤ ꯅꯨꯡ ꯁꯤꯕꯗꯣ ꯑꯗꯨ ꯍꯥꯞꯄ ꯍꯣꯏ ꯍꯣꯏ ꯂꯩꯔꯅꯤ ꯑꯗꯨ ꯅꯪꯅ ꯑꯗꯨꯝ ꯏꯁꯤꯡ ꯊꯛꯄꯒ ꯍꯛꯆꯥꯡꯁꯨ ꯌꯥꯝ ꯐꯕꯅꯦꯕꯀꯣ ꯃꯥꯏ ꯄꯨꯛꯀꯤ ꯆꯈꯥꯎꯒꯤ ꯌꯥꯝ ꯐꯕꯅꯦꯕ ꯑꯗꯨꯏ ꯅꯪ ꯌꯥꯝ ꯍꯥꯞꯅꯤꯡꯉꯥꯏ ꯅꯗꯤꯦ ꯈꯤꯇꯪ ꯍꯥꯞꯄꯗꯤꯀꯣ ꯑꯗꯨꯝ ꯌꯥꯔꯕꯅꯦ ꯅꯠꯇꯦ ꯅꯠꯇꯦ ꯃꯔꯨ ꯃꯔꯨ ꯀꯔꯤ ꯍꯥꯏꯁꯤꯔꯥ ꯆꯦꯡꯒꯤ ꯇꯥꯏꯞꯇ ꯃꯆꯥ ꯃꯆꯥ ꯀꯣ ꯑꯗ ꯌꯥꯝ ꯍꯣꯔꯦꯟ ꯊꯥꯕꯤꯒꯦ ꯍꯣꯏ ꯍꯣꯏ ꯊꯥꯒꯦ ꯑꯗꯣ ꯅꯪ ꯂꯧꯋꯦꯅ ꯂꯧꯔꯒ ꯑ ꯠꯇꯥꯎꯗꯣ ꯑꯗꯨꯗ ꯑꯗꯨꯝ ꯍꯥꯞꯄꯣ ꯍꯥꯞꯄꯒ ꯑꯗꯨꯝ ꯊꯥꯛꯑꯣ
ꯅꯨꯃꯤꯠ ꯀꯌꯥꯒꯨꯝꯅ ꯊꯝꯕ ꯌꯥꯒꯗ꯭ꯔꯣ
ꯑꯗꯨꯝ ꯊꯝꯕ ꯌꯥꯏꯏꯌꯦ ꯑꯗꯨꯕꯨꯗꯤ ꯑꯩꯈꯣꯏꯗꯤ ꯑꯌꯨꯛꯇ ꯑꯩꯈꯣꯏꯒꯤ ꯕꯣꯇꯜꯗꯣ ꯑꯗꯨꯝ ꯍꯥꯞꯄꯦꯕꯀꯣ ꯈ꯭ꯋꯥꯏꯗꯤ ꯍꯥꯎꯕꯗꯤ ꯅꯨꯡꯗꯥꯡꯗ ꯊꯝꯃꯒ ꯑꯌꯨꯛꯇ ꯊꯛꯄꯗꯣ ꯐ꯭ꯔꯤꯖꯇ ꯊꯝꯗꯣꯏ ꯅꯠꯇꯦ ꯑꯗꯨꯝ ꯅꯍꯥꯛ ꯀꯩꯅꯣ ꯍꯥꯏꯅꯦ
ꯎ
ꯑꯗꯨꯝ ꯑꯗꯨꯝ ꯑꯩꯈꯣꯏꯅ ꯊꯛꯅꯤꯡꯕ ꯃꯇꯝꯗ ꯏꯁꯤꯡꯒꯨꯝꯅ ꯊꯛꯇꯣꯏꯅꯦꯕ ꯀꯔꯤꯁꯨ ꯅꯠꯇꯦꯕ ꯏꯁꯤꯡꯗ ꯀꯩꯅꯣ ꯍꯥꯞꯆꯤꯟꯕ ꯋꯥꯅꯦꯕ
ꯑꯣ ꯑꯣ ꯑꯗꯨꯣ ꯍꯅ ꯊꯥꯕꯤꯌꯨ ꯑꯩꯁꯨ ꯌꯦꯡꯒꯦ
ꯍꯣꯏ ꯊꯥꯛꯑꯒꯅ ꯁꯛ ꯐꯖ ꯊꯣꯛꯑꯣꯀꯣ
ꯑꯗꯨꯒꯤꯅꯤ ꯑꯗꯨꯒꯤꯅꯤ ꯑꯩ ꯄꯥꯝꯂꯤꯕꯕꯁꯤ
ꯍꯥꯏꯕꯗꯣ
ꯑꯗꯨꯅꯤ ꯑꯗꯨ ꯃꯤ ꯑꯇꯣꯞꯄꯁꯤꯡꯗꯤ ꯁꯥꯕ ꯃꯐꯝꯗꯀꯣ ꯁꯥꯕ ꯃꯐꯝꯗ ꯂꯩꯥꯛꯕ ꯃꯤꯁꯤꯡꯁꯤ ꯑꯃꯨꯕꯁꯤꯡꯁꯦ ꯃꯈꯣꯏꯒꯤ ꯀꯂꯔ ꯑꯃꯨꯛꯀ ꯁꯤꯌꯥꯁꯤ ꯑ ꯍꯣꯏ ꯇꯣꯉꯥꯟꯕ ꯑꯗꯨꯒ ꯑꯃꯨꯕꯁꯤꯡꯗꯣ ꯋꯥꯏꯀꯨꯝꯕꯗ ꯆꯠꯀꯅꯤ ꯑꯗꯨꯗ ꯍꯥꯏꯕꯀꯣ
ꯑꯥ
ꯑꯩꯒꯤ ꯂꯩꯐꯝ ꯑꯁꯤ ꯑꯩ ꯍꯧꯖꯤꯛ ꯂꯩꯐꯝ ꯃꯐꯝꯁꯦ ꯆꯍꯤ ꯃꯉꯥ ꯁꯔꯤ ꯑꯗꯨ ꯆꯍꯤ ꯃ ꯉꯥ ꯁꯨꯏ ꯑꯗꯨꯕꯨ ꯃꯈꯣꯏꯅ ꯍꯥꯏꯕꯗꯨ ꯑꯩꯗꯗꯤ ꯑꯩꯉꯣꯟꯗꯗꯤ ꯇꯧꯗꯦꯗꯤꯀꯣ ꯃꯗꯨꯗꯣ
ꯅꯪꯒꯤ ꯁꯛꯇꯣ ꯑꯣꯟꯊꯣꯛꯇꯦ
ꯍꯣꯏ ꯀꯔꯤ ꯑꯣꯟꯊꯣꯛꯑꯣ
ꯑ ꯅꯪꯒꯤ ꯃꯥꯏꯒꯨꯝꯕꯗꯣ ꯁꯦꯡꯡꯂꯛꯇꯕ꯭ꯔꯣ
ꯀꯔꯤ ꯑꯣꯟꯊꯣꯛꯔ ꯑꯃꯨꯛꯀ ꯃꯨꯔꯒ ꯃꯨꯔꯒ ꯇꯧꯔꯤ
ꯑꯗꯨꯗꯤꯀꯣ ꯀꯩꯅꯣ ꯇꯧꯕꯦꯔꯣ ꯅꯪꯅ ꯏꯁꯤꯡ ꯑꯃ ꯊꯛꯄꯗꯣ ꯈꯔ ꯋꯥꯠ ꯋꯥꯠꯄꯒꯤꯅꯦ ꯍꯥꯏꯗꯤ ꯏꯁꯤꯡꯒꯨꯝꯕ ꯋꯥꯠꯄꯁꯦ ꯏꯁꯤꯡꯒꯨꯝꯕꯗꯤ ꯌꯥꯝ ꯊꯛꯇꯣꯏꯅꯦ ꯌꯥꯝꯗ꯭ꯔꯕꯗ ꯂꯤꯇꯔ ꯑꯅꯤ ꯅꯪ ꯍꯧꯖꯤꯛꯇꯤ ꯍꯧꯕꯗ ꯉꯥꯏꯔꯤ ꯅꯤꯅ ꯍꯥꯏꯕꯗꯤ ꯑꯩꯈꯣꯏꯗꯤ ꯈꯔ ꯍꯧꯕꯠꯁꯦ ꯀꯨꯏꯔꯦꯅ ꯑꯁꯦꯡꯕꯗꯤ ꯂꯤꯇꯔ ꯃꯔꯤ ꯊꯛꯀꯗꯕꯅꯤꯅꯀꯣ ꯑꯗꯨꯒꯤ ꯑꯩꯈꯣꯏꯗꯤ ꯌꯥꯝꯗ꯭ꯔꯕꯗ ꯂꯤꯇꯔ ꯑꯍꯨꯝꯁꯦ ꯑꯗꯨꯝ ꯊꯛꯀꯦ ꯍꯥꯏꯥꯟꯅ ꯊꯛꯏꯅꯦꯕ ꯍꯥꯏꯗꯤ ꯊꯛꯇꯕꯤ ꯍꯥꯏꯗꯤ ꯁꯥꯕꯅꯤꯅ ꯑꯗꯨ ꯊꯛꯇ꯭ꯔꯗꯤ ꯑꯩꯈꯣꯏ ꯍꯛꯆꯥꯡ ꯐꯕ ꯐꯅꯤꯉꯥꯏ ꯈꯔ ꯆ ꯃꯃꯦꯕ
ꯑꯗꯩ ꯅꯪꯁꯨ ꯑꯉꯥꯡ ꯑꯣꯏꯔꯝꯅꯤꯗ
ꯍꯥꯥ
ꯅꯪꯁꯨ ꯑꯉꯥꯡ ꯑꯣꯏꯔꯕꯝꯅꯤꯗ ꯑꯉꯥꯡ ꯍꯥꯏꯕꯗꯤ ꯀꯔꯤ ꯍꯥꯏꯁꯦꯔ
ꯀꯔꯤꯅꯦ
ꯆꯍꯤ ꯀꯔꯤ ꯍꯥꯏꯥꯏꯁꯤꯦ
ꯈꯪꯗꯦꯗ
ꯍꯧꯔꯦꯟ ꯑꯗꯨꯒꯨꯝ ꯃꯁꯤ ꯍꯥꯏꯁꯤ
ꯍꯣꯏ ꯍꯣꯔꯦꯟ ꯆꯥ ꯊꯛꯑꯒ
ꯍꯣꯏ ꯀꯣꯐꯤ ꯑꯃꯨꯛꯀ ꯆꯥꯔꯒ ꯀꯣ ꯊꯛꯑꯒ ꯍꯥꯏꯕꯅꯤ
ꯀꯣꯐꯤ ꯆꯥꯊꯛꯑꯅꯤ ꯑꯆꯥꯄꯣꯠ ꯑꯃ ꯆꯥꯔꯅꯤ ꯑꯗꯨꯒꯨꯝꯕ ꯍꯥꯏꯗ꯭ꯔꯗꯤ ꯅꯨꯡꯉꯥꯏꯇꯦ
ꯑꯗꯨꯅꯦ ꯑꯗꯨꯅꯦ ꯑꯗꯣ ꯃꯤ ꯀꯌꯥ ꯂꯩꯥꯏꯕ꯭ꯔꯣꯅꯣ ꯈ꯭ꯋꯥꯏ ꯌꯨꯝꯗ ꯍꯧꯖꯤꯛ
ꯑꯩꯈꯣꯏꯁꯦ ꯌꯨꯝ ꯃꯔꯥ ꯂꯩꯔꯤꯅꯦꯕꯀꯣ
ꯍꯣꯏ
ꯏ ꯆꯦ ꯑꯩꯈꯣꯏꯅꯤ ꯂꯩꯕꯅꯦ
ꯑ ꯑꯗꯨꯗꯤ ꯃꯤ ꯑꯅꯤ
ꯍꯣꯏ ꯑꯩꯈꯣꯏ ꯏ ꯈꯌꯦ ꯑ
ꯑꯣ ꯑꯗꯨꯗꯤ ꯑꯌꯦꯛꯀꯨꯝꯕꯗꯒꯅꯥꯟꯅ ꯆꯥꯛ ꯊꯣꯡꯉ꯭ꯔꯨ
ꯑꯌꯨꯛꯇꯗꯤꯨ ꯑꯩ ꯑꯩꯗꯤ ꯆꯥꯛꯣꯡ ꯆꯥꯛꯇꯤ ꯄꯥꯛ ꯊꯣꯡꯅꯤꯡꯗꯦ ꯏꯟꯁꯥꯡ ꯍꯥꯏꯗꯤ ꯑꯩꯅ ꯄꯥꯝꯕꯅꯦ ꯑꯩꯅ ꯊꯣꯡꯉꯗꯤ ꯍꯦꯟꯅ ꯍꯥꯎꯋꯦ ꯃꯤꯅ ꯊꯣꯡꯕ ꯍꯥꯎꯇꯦ
ꯑꯗꯨꯅꯤ ꯑꯗꯨꯅꯦ
ꯇꯧꯕ ꯑꯩ ꯃꯤꯗꯤ ꯃꯤ ꯇꯧꯕꯅꯦ ꯑꯩꯗꯤ ꯑꯗꯨꯃꯥꯏꯅ ꯑꯣꯏꯌꯦ
ꯑꯗꯨꯅꯦꯕ ꯑꯩꯈꯣꯏꯅ ꯐꯖꯅ ꯌꯦꯟꯁꯥꯡ ꯊꯣꯡꯕꯀꯣ ꯑꯗꯒꯅꯤ ꯀꯣꯂꯤ
ꯀꯔꯤ ꯍꯥꯏꯕ
ꯑꯌꯨ
ꯎꯝ ꯃꯤꯅ ꯃꯤꯅꯕꯨ ꯊꯣꯡꯉꯗꯤ ꯐꯖꯅ ꯀꯩꯅꯣ ꯇꯧꯕꯤꯗꯦꯅ ꯑꯥ
ꯍ ꯌꯦꯣ
ꯍꯥꯏꯗꯤ ꯃꯤꯅ ꯊꯣꯡꯕꯁꯦ ꯄꯦꯟꯕ ꯈꯔ ꯋꯥꯠꯂꯦ ꯍꯥꯏꯗꯤ ꯏꯟꯁꯥꯡ ꯊꯣꯡꯉꯒ ꯊꯕꯛ ꯑꯇꯣꯞꯄ ꯇꯧꯕꯁꯦ ꯏꯟꯁꯥꯡ ꯍꯥꯎꯗꯦꯕ ꯍꯣꯏ ꯆꯨꯝꯃꯦ ꯌꯥ ꯑꯗꯨꯁꯨ ꯍ
ꯕꯥꯒꯤ ꯀꯨꯝꯕ ꯍꯩꯇꯕꯀꯣ ꯃꯤ ꯑꯃꯅ ꯊꯣꯡꯉꯗꯤ
ꯍꯣꯏ ꯑꯗꯨꯃꯥꯏꯅ ꯇꯧꯋꯦꯕ
ꯑꯗꯨꯅꯤ ꯑꯗꯨ ꯑꯩꯈꯣꯏꯅ ꯑꯩꯈꯣꯏ ꯃꯁꯥꯅ ꯊꯣꯡꯉꯈꯤ
ꯆꯥꯛ ꯌꯦꯟꯁꯥꯡ ꯊꯣꯡꯒ ꯑꯇꯣꯞꯄ ꯊꯕꯛ ꯇꯧꯕꯗꯤꯀꯣ ꯆꯥꯛ ꯌꯦꯟꯁꯥꯡꯁꯦ ꯍꯥꯎꯕ ꯌꯥꯝ ꯋꯥꯠ ꯀꯩꯅꯕ
ꯑꯗꯅꯤ ꯑꯗꯨꯅꯦ ꯑꯗꯨꯅꯤ